ꯇꯥꯏ ꯂꯥꯁ ꯑꯣꯏꯔ ꯃꯥꯜꯂꯤ ꯁꯤꯅꯦ
ꯎꯝ
ꯅꯪꯗꯤ ꯑꯇꯣꯞꯄ ꯌꯦꯡꯉꯣꯏꯗ꯭ꯔꯣ
ꯀꯩꯕꯣꯅꯣ ꯣꯂꯣ
ꯎꯝ
ꯌꯦ ꯌꯦꯡ ꯍꯣꯏꯗ ꯌꯦꯅꯤꯡꯗꯦꯗ ꯍꯟꯗ ꯀꯣꯠꯇꯀꯣꯜ ꯇꯥꯕꯒ ꯌꯦꯡ ꯪꯉꯣꯏ ꯑꯩ ꯑꯩ ꯕꯣꯜ ꯑꯩꯅ ꯕꯣꯜ ꯌꯦꯡꯕꯁꯦ ꯍꯥꯏꯗꯤ ꯋꯥꯈꯜꯗꯣ ꯉꯝꯍꯟꯅꯤꯡꯕ ꯃꯤꯗꯣ ꯍꯦꯔꯥꯅ ꯈꯟꯗꯣꯛꯇꯦꯕ ꯉꯝꯍꯟꯅꯤꯡꯕ ꯃꯤꯗꯨꯒꯤ ꯋꯥꯈꯜꯗꯣ ꯑꯗꯨꯝ ꯂꯩꯌꯦ ꯑꯗꯩꯗꯤ ꯃꯣꯏꯅ ꯅꯨꯡꯉꯥꯏꯇꯕ ꯑꯃ ꯎꯔꯁꯨ ꯑꯩ ꯅꯨꯃꯤꯠꯇꯨ ꯑꯗꯨꯝ ꯅꯨꯡꯉꯥꯏꯇ
ꯏ ꯑꯩꯈꯣꯏꯗꯤ ꯆꯔꯥꯒꯤ ꯍꯦꯜꯂꯤ ꯀꯞꯄꯗ ꯀꯞꯄꯗꯩ ꯏꯕꯦꯝꯃꯅꯍꯥꯟꯒꯗꯗꯤ
ꯎꯝ ꯃꯤꯗ꯭ꯔꯣ ꯇꯥꯏꯗꯨꯕꯨ ꯀꯩꯗꯧ ꯀꯞꯄꯤꯕ ꯂꯩꯍꯧꯕꯁꯨ ꯅꯠꯇꯦ
ꯏꯁ ꯀꯞꯄꯤꯕꯅꯤꯅꯦꯍꯦ ꯅꯣꯏꯅ
ꯑꯗꯨꯏꯁꯨ ꯅꯨꯡꯗꯤ ꯅꯨꯡꯉꯥꯏꯇꯦ ꯃꯥꯏ ꯃꯥꯏ ꯊꯣꯡꯗꯣ ꯑꯗꯨꯏ ꯅꯨꯃꯤꯠꯇꯣ ꯍꯥꯏꯗꯤ ꯃꯁꯥ ꯅꯨꯡꯉꯥꯏꯕꯁꯨ ꯎꯗ꯭ꯔꯦꯕ ꯍꯦꯛ ꯍꯧꯕꯗꯒꯤ
ꯃꯥꯅ ꯑꯗꯨ ꯌꯥꯝ ꯍꯣꯠꯅꯖꯔꯛꯄꯗꯣ ꯃꯍꯩ ꯂꯩꯍꯟꯗ ꯍꯥꯏꯕ ꯃꯣꯏꯁꯤꯅ ꯃꯣꯏꯅꯅꯦ ꯁꯕꯦꯟ ꯍꯟꯗ꯭ꯔꯦꯠ ꯐꯤꯐꯇꯤꯒ ꯊ꯭ꯔꯤꯗ ꯑꯩꯠꯇꯤ ꯐꯥꯏꯚꯇ ꯕꯣꯜꯁꯦ ꯄꯥꯁ ꯇꯧꯋꯦꯕ ꯈ꯭ꯋꯥꯏ ꯌꯥꯝꯕ ꯄꯥꯁꯅꯦꯕ ꯑꯗꯨꯗꯣ ꯔꯣꯅꯥꯜꯗꯣꯗ ꯁꯨꯞꯅꯇꯒꯤ ꯑꯅꯤꯔꯛ ꯑꯍꯨꯝꯗꯛ ꯃꯥꯁꯤꯅ ꯃꯥꯅ ꯕꯣꯜ ꯇꯁ ꯇꯧꯕꯗꯣ ꯁꯨꯞꯅꯇꯒꯤ ꯀꯨꯜꯟꯅ ꯇꯔꯥꯃꯉꯥꯔꯝ ꯑꯣꯏꯕꯅꯤ
ꯑꯣ
ꯀꯌꯥꯝ ꯌꯥꯝꯗꯒꯦ ꯌꯦꯡꯉꯣ ꯑꯗꯨꯗꯤ
ꯃꯣꯏꯅ ꯃꯉꯣꯟꯗ ꯄꯤꯕꯤꯗ꯭ꯔꯤꯔꯥꯕ
ꯍꯣꯏ ꯄꯤꯗ꯭ꯔꯦ ꯍꯥꯏꯕ ꯑꯗꯨ ꯌꯥꯝ ꯁꯥꯎꯅꯤꯡꯉꯦ ꯍꯥꯏꯕ
ꯎꯝ
ꯑꯗꯨꯏꯗꯣ ꯑꯩꯈꯣꯏꯗꯤ ꯁꯦꯠꯇꯠꯅꯔꯦ ꯍꯥꯏꯕ ꯁꯣꯝꯗ ꯏꯆꯤꯤꯟ ꯏꯅꯥꯎꯒꯁꯦ ꯑꯃꯠꯇ ꯀꯧꯅꯗ꯭ꯔꯦ ꯍꯥꯏꯕ ꯀꯖꯅꯦ ꯑꯦ ꯑꯩꯈꯣꯏ ꯃꯤ ꯑꯆꯥꯄꯣꯠ ꯆꯥꯕꯒꯁꯦ ꯑꯍꯤꯡꯗꯨꯃ ꯃꯪꯒꯜꯥꯕꯁꯦ ꯃꯪꯒꯟ ꯆꯥꯏꯑꯕ ꯑꯩꯈꯣꯏꯁꯦ ꯍꯦꯛꯦ ꯁꯨꯃꯥꯏꯅ ꯇꯧꯕꯁꯦ ꯃꯥꯡꯒꯟꯒꯁꯤꯦ ꯄꯤꯕꯤꯖꯥꯠ ꯅꯠꯇꯦ ꯅꯣꯏꯁꯨ ꯐꯪꯗꯕꯅꯤ ꯅꯣꯏ ꯆꯥꯛ ꯑꯩꯈꯣꯏ ꯄꯥꯟꯇ ꯑꯩꯈꯣꯏ ꯈꯥꯏꯗꯣꯛꯅꯕꯤꯅꯦ ꯍꯦꯛꯇ
ꯆ
ꯑꯩꯈꯣꯏꯗꯤ ꯄꯨꯂꯞ ꯌꯦꯡꯉꯦꯕ ꯁꯨꯃꯥꯡꯗ ꯥ
ꯑꯗꯣ ꯅꯣꯏ ꯌꯦꯡꯀꯥꯟꯗ ꯎ ꯅꯣꯏ ꯄꯣꯔꯇꯨꯒꯜ ꯇꯥꯕ ꯅꯨꯃꯤꯠꯇꯅ ꯃꯦꯁꯤꯒꯤ ꯐꯦꯟꯈꯩꯗꯨꯅ ꯀꯩꯅꯣ ꯑꯣꯏꯔꯔꯕ ꯄꯣꯔꯇꯨꯒꯜꯒ ꯄꯥꯔꯤꯕ ꯃꯤꯗꯨ ꯑꯣꯏꯔꯔꯕ ꯎꯝ ꯅꯣꯏꯅ ꯃꯦꯁꯤ ꯇꯥꯕ ꯅꯨꯃꯤꯠꯇꯅ ꯃꯣꯏꯒꯤ ꯄꯥꯔꯤ ꯃꯤꯗꯣ ꯑꯣꯏꯔꯅꯤ ꯅꯣꯏꯅ ꯎꯝ
ꯀꯥꯞꯈ꯭ꯔ ꯄꯣꯠꯅꯤꯉ ꯑꯩꯈꯣꯏꯁꯤꯗꯤ ꯑꯩꯈꯣꯏ ꯏꯄꯥꯒꯁꯤ ꯌꯦꯡꯉꯣ ꯈꯣꯏꯕꯥꯏꯁꯤ ꯇꯥꯏꯀꯪꯉꯤꯅ ꯀꯅꯥꯏ ꯐꯦꯅꯣ ꯈꯛꯇꯛ ꯈꯪꯗꯕꯤꯤꯅꯣ
ꯎꯝ
ꯈꯪꯗ꯭ꯔꯦꯗ ꯈꯪꯗ꯭ꯔꯦꯗ ꯌꯥꯝ ꯇꯧꯦ ꯑꯩꯅ ꯈꯜꯂꯦꯕ ꯑꯗꯨꯒꯤ ꯅꯨꯃꯤꯠꯁꯤ ꯑꯩꯈꯣꯏꯒꯤ ꯑꯥꯔꯗꯣ ꯑꯁ ꯑꯩꯈꯣꯏ ꯀ꯭ꯂꯥꯁꯁꯤꯒꯤ ꯒ꯭ꯌꯥꯟ ꯇꯥꯕ ꯑꯃ ꯌꯥꯎꯕꯗꯣ ꯃꯥꯖꯤ ꯃꯁ ꯁꯤ ꯐꯦꯅꯦꯕ ꯄꯣꯔꯇꯨꯒꯜꯒꯤ ꯐꯨꯔꯤꯜꯔꯒ ꯊꯥꯒꯠꯂꯛꯑꯦꯕ ꯑꯁꯤꯁ ꯅꯨꯡꯉꯥꯏꯇ꯭ꯔꯦꯕ ꯑꯗꯨꯏ ꯅꯨꯃꯤꯠꯇ
ꯃꯥꯃꯥ ꯃꯦꯁꯤ ꯐꯦꯟꯂꯅꯦ
ꯋꯥ ꯊꯝꯕꯗꯣ ꯑꯩꯅ ꯍꯥꯏꯁꯇꯥꯎꯁꯦ ꯊꯝꯃꯦꯕ ꯑꯍ ꯃꯃꯥꯡ ꯑꯩꯈꯣꯏꯅꯒ ꯃꯥꯁꯠ ꯇ ꯍꯧ ꯊꯥꯔꯠ ꯁꯦꯃꯤꯁꯇꯔꯐꯧꯅꯦ ꯁꯤ ꯑꯣꯏꯍꯧꯕꯅꯦꯕ ꯍꯣ ꯁꯤꯃꯤꯁꯇꯕꯨ ꯍꯧ ꯑꯃꯅꯤ ꯀꯃꯥꯏꯅ ꯇꯧ ꯑꯣꯟꯈꯤꯕꯅꯣ ꯈꯪꯗꯦꯣ ꯑꯁꯥꯏ ꯆꯪꯉꯛꯄꯁꯤꯗꯅꯦꯕ ꯏ ꯀꯥꯏꯔꯤꯁ
ꯀꯔꯤꯒꯤꯅꯣ ꯃꯥꯅ ꯅꯨꯄꯤꯗ ꯃꯃꯤꯠ ꯅꯨꯄꯤꯗ ꯃꯃꯤꯠ ꯌꯥꯝꯌꯥꯝꯕꯅꯦ ꯌꯥꯝꯕꯗꯤ
ꯑꯗꯨꯅꯦ ꯑꯩꯁꯦꯁ ꯑꯩꯅ ꯈꯜꯂꯦꯕ ꯃꯁꯤ ꯅꯨꯄꯥꯗꯨ ꯀꯔꯤꯅ ꯇꯧꯔꯤꯔꯤꯕꯣ ꯃꯌꯥꯝ ꯑꯃ ꯀꯩꯅꯣꯃ ꯇꯧ ꯀꯩꯅꯣꯝꯃ ꯐꯥꯎꯈꯤꯕꯗꯣ
ꯑ ꯍ ꯍꯣꯏ
ꯑꯗꯨꯏ ꯐꯥꯎꯈꯤꯕꯗꯤ ꯑꯩꯁꯦ ꯇꯧꯐꯝ ꯆꯥꯐꯝ ꯈꯪꯗ꯭ꯔꯕꯅꯦꯕ ꯑꯩꯅ ꯀꯩꯅꯣ ꯃꯥꯅ ꯈꯜꯂꯤꯁꯦ ꯀꯩꯅ ꯍꯥꯏꯁꯦ ꯑꯗꯨꯒꯗꯤ ꯄꯨꯡꯆꯥꯏ ꯆꯥꯏꯔꯦ
ꯉꯔꯥꯡꯁꯨ ꯀꯩꯅꯣꯝ ꯊꯥꯔꯛꯈꯤꯕꯅꯤꯅꯦ
ꯑ ꯭ꯔꯨꯨꯞꯗ ꯀꯩꯅꯣ ꯀꯩꯅꯣ ꯑꯝꯇꯧꯕ ꯄꯥꯒꯦꯅ ꯀꯨꯏꯗꯦ ꯃꯤꯨꯠꯀ ꯊꯝꯃꯕꯅꯦ ꯒ꯭ꯔꯨꯞꯀ꯭ꯔ ꯑꯃ ꯌꯦꯡꯅꯤꯡꯗꯦ ꯊꯣꯛꯑꯛ ꯊꯣꯛꯣꯛ ꯊꯝꯖꯤꯟꯕ ꯁꯤꯕꯨꯗꯤ ꯐꯔꯦꯅ
ꯑꯩ ꯭ꯔꯨꯨꯞ ꯈꯣꯏꯂꯣꯅꯦ ꯃ ꯊꯝꯃꯦ
ꯈꯒꯦꯗ ꯀꯅꯥꯅꯣ ꯂꯥꯏꯔꯤꯛ ꯇꯧꯔꯤꯁꯤꯅ ꯔꯥꯃꯦꯁꯣꯔꯤ ꯎꯝ ꯃꯣꯏ ꯑꯅꯤꯁꯤ ꯊꯨꯡꯅꯔꯒ ꯌꯥꯝ ꯄꯛꯆꯅꯤ
ꯑꯁ
ꯒ꯭ꯔꯃꯥꯒꯤꯅꯦ ꯒ꯭ꯔꯃꯥꯒꯤ ꯑꯁ ꯌꯦꯦꯟꯅꯤꯡꯗꯦ ꯍꯟꯗꯛꯀꯤ ꯐꯤꯌꯔꯋꯦꯜ ꯇꯧꯕꯗꯣ ꯌꯥꯝ ꯐꯖꯅ ꯇꯧꯕꯤ ꯇꯧꯕꯤꯅꯦ
ꯑꯧ ꯇꯧꯣꯏ ꯇꯧꯣꯏ
ꯑꯩꯁꯨ ꯆꯠꯀꯦ ꯌꯥ ꯆꯠꯂꯣꯏꯗꯣꯏꯅꯦ ꯑꯗꯨꯗꯨꯁꯨ ꯁꯨꯃꯥꯏꯅ ꯍꯪꯉꯛꯈꯤꯌꯦ ꯍꯧꯖꯤꯛꯀꯤ ꯀꯣꯟꯁꯝꯗꯣ ꯈꯪꯕ꯭ꯔꯥ ꯑꯗꯨꯅꯅꯦ ꯔꯨꯕꯤꯟꯁꯟꯗꯅ ꯀꯅꯥꯅ ꯀꯩꯅꯣꯝ ꯑꯃꯁꯨ ꯍꯪꯉꯛꯈꯤ ꯍꯥꯏꯕꯅꯤ ꯀꯩꯅꯣꯍꯣꯏ ꯂꯥꯛꯇꯦꯅ ꯃꯗꯨ ꯑꯩ ꯈꯛꯇꯪ ꯂꯥꯛꯇꯦ ꯍꯥꯏꯕꯅꯦꯕ ꯑꯗꯨꯏ ꯑꯩꯈꯣꯏ ꯐꯤꯔꯋꯦꯜ ꯇꯧꯈꯤꯕꯗꯣ ꯑꯩ ꯊꯪ ꯂꯥꯛꯇꯦ ꯍꯥꯏꯕꯅꯦ ꯅꯨꯡꯁꯤꯛꯇꯣ ꯑꯩ ꯈꯇꯪ ꯂꯥꯛꯈꯤꯗꯦ ꯑꯩ ꯂꯥꯛꯇꯦ ꯑꯩ ꯂꯥꯛꯇꯦ
ꯑꯣꯏꯗꯤꯅ ꯂꯥꯛꯂ
ꯉꯥꯛꯇꯦ ꯇꯜꯂꯕ ꯁꯥꯎꯅ ꯌꯥꯝ ꯁꯥꯎꯅꯤꯡꯕ ꯔꯤꯦꯁ ꯀꯜ ꯈꯜꯗꯜ ꯊꯝꯃꯤ ꯑꯁꯤ ꯏꯐ ꯑꯗꯨꯗ ꯑꯩꯅ ꯑꯩꯅ ꯁꯦꯦꯜꯂꯛꯀꯗꯕ ꯁꯥꯔꯤꯗꯣ ꯇ ꯐꯖꯦ ꯑꯩ ꯄꯄꯁꯦ ꯑꯩꯈꯣꯏ ꯁꯤꯒꯤꯅꯦꯕ ꯑꯗꯨ ꯀ ꯑꯩꯅ ꯀꯨꯏꯅ ꯐꯦꯌꯔꯋꯦꯜ ꯇꯧꯔꯛꯄꯗ ꯁꯦ ꯀꯩ ꯍꯥꯏꯅ ꯁꯦꯝ ꯃꯃꯥꯡꯗ ꯑꯩꯅ ꯁꯦꯀꯦꯟ ꯁꯦꯃꯤꯁꯇꯔ ꯀꯥꯔꯀꯥꯟꯗ ꯊꯝꯈ꯭ꯔꯕꯗ ꯍꯥꯏꯕ
ꯎꯝ
ꯁꯦꯠ꯭ꯔ ꯐꯔꯦꯗ ꯂꯥꯛꯇꯕꯗꯨꯁꯨ ꯐꯩ ꯃꯤꯠ ꯅꯥꯅꯕꯅꯦ
ꯑꯩꯈꯣꯏꯁꯨ ꯐꯖꯅ ꯌꯥꯎꯈꯤꯗ ꯃꯥꯜꯂꯦꯗ ꯑꯗꯨꯗꯣ ꯅꯨꯡꯁꯨ ꯅꯨꯡꯉꯥꯏꯇꯦ
ꯈꯪꯗꯦ ꯑꯩꯈꯣꯏꯅ ꯑꯩꯈꯣꯏꯅꯅꯦ ꯁꯥꯎꯅꯤꯡꯉꯤꯁꯤꯅꯅꯦ ꯑꯇꯩ ꯑꯩꯨꯝ ꯅꯠꯇꯦꯕ ꯃꯔꯛꯇ ꯃꯤꯁꯝ ꯃꯈꯥꯏ ꯇꯧꯔꯛꯄ ꯑꯩꯈꯣꯏꯒꯤ ꯒ꯭ꯌꯥꯟ ꯇꯥꯅꯔꯛꯇꯕ ꯌꯥꯎꯔꯛꯇ꯭ꯔꯥ
ꯎꯝ
ꯑꯩꯅ ꯑꯩꯅ ꯇꯧꯅꯤꯡꯉꯤꯕꯗꯣ ꯑꯗꯨ ꯇꯧꯔꯛꯄꯗꯩꯅꯤ ꯍꯥꯏꯕ
ꯈꯁꯤ ꯔꯁꯤ
ꯁꯤꯇꯧ ꯅꯕꯣ ꯍꯣꯏ ꯍꯣꯏ ꯍꯣꯏ ꯅꯨꯡꯁꯤꯔꯛꯀ ꯍꯥꯏꯕ ꯈꯪꯗ꯭ꯔꯗ ꯀꯩꯀ ꯆꯥꯒꯦ ꯅꯪꯗꯤ
ꯑꯩ ꯎꯝ ꯀ ꯀꯩꯅꯣ ꯆꯌꯦꯉ ꯃꯆꯥ ꯊꯣꯡꯒ
ꯈꯔ ꯇꯧꯋꯦ ꯍꯥꯏꯕ ꯍꯤꯟꯖꯥꯡ ꯍꯥꯞꯋꯦ ꯍꯥꯏꯕ
ꯎꯝ ꯍꯥꯎꯋꯦ ꯍꯥꯎꯋꯦ
ꯃ ꯃ ꯑꯩꯈꯣꯏꯁꯨ ꯍꯌꯦꯡ ꯍꯥꯎꯗꯣꯏꯅꯤ ꯍꯌꯦꯡ ꯍꯥꯎꯒꯗꯕ ꯅꯠꯇꯦ ꯑꯩꯈꯣꯏ ꯆꯦ ꯑꯃ ꯑꯁꯣꯝ ꯀꯖꯤꯟ ꯆꯆꯦ ꯑꯃ ꯂꯨꯍꯣꯡꯗꯣꯔꯤꯌꯦ ꯂꯤꯈ꯭ꯔ ꯄꯣꯠꯅꯦ ꯑꯩꯈꯣꯏ ꯏ ꯆꯦ ꯑꯃ ꯃꯣꯏꯁꯦ ꯕꯦꯁ ꯐ꯭ꯔꯦꯟꯅꯦꯕ ꯂꯤꯅ ꯍꯣꯡꯕꯒꯤꯅꯦ ꯅꯣꯡ
ꯁ ꯀꯗꯣ ꯄꯣꯅꯦꯦ ꯍꯥꯏꯁꯤꯦꯅꯦ
ꯏꯁꯩ ꯀꯨꯟꯊ꯭ꯔꯥ ꯃꯉꯥꯃꯨꯛ ꯁꯨꯔꯔꯕꯃꯦ ꯀꯨꯟꯊ꯭ꯔꯥ ꯈꯥꯕ ꯑꯩꯈꯣꯏ ꯏ ꯅꯤꯡ ꯐꯕ ꯆꯪꯕꯤꯅꯤꯅ ꯅꯨꯄꯤꯁꯦ ꯌꯥꯝ ꯌꯥꯝꯕ ꯄꯨꯂꯛꯏꯕ ꯅꯨꯄꯥꯁꯤꯗꯤꯅꯦ ꯆꯍꯤ ꯀꯨꯟ ꯅꯤꯄꯥꯟ ꯀꯨꯟꯃꯥꯄꯟ ꯆꯍꯤ ꯀꯨꯟꯃꯥꯊꯣꯏꯗꯒꯤꯒ ꯂꯨꯍꯣꯡꯕꯒ ꯌꯥꯎꯈꯤꯕꯅ ꯀꯅꯥ ꯀꯅꯥꯅ ꯌꯥꯎꯈꯤꯕꯅꯣ ꯌꯥꯝ ꯊꯦꯡꯅ ꯍꯣꯡꯅꯩꯌꯦꯕ ꯊꯦꯡ ꯍꯥꯏꯗꯤ ꯗꯤ ꯌꯥꯝ ꯉꯟꯅ ꯍꯣꯡꯅꯩꯑꯕ ꯅꯨꯄꯥꯒꯤ ꯅꯨꯄꯤꯒꯤꯗꯤ ꯌꯥꯝ ꯊꯦꯡꯅ ꯍꯣꯡꯉꯤꯕꯦꯝꯃ ꯑꯩꯈꯣꯏ ꯃꯊꯛꯇ ꯆꯍꯤ ꯌꯥꯝ ꯂꯩ ꯆꯍꯤ ꯅꯤꯐꯨ ꯁꯨꯕꯒ ꯌꯥꯝ ꯂꯩꯔꯤꯕ ꯃꯤ ꯅꯤꯐꯨ ꯃꯥꯊꯣꯏꯗ ꯅꯤꯐꯨꯗꯔ ꯂꯨꯍꯣꯡꯕ ꯑꯣꯏ ꯌꯥꯎ ꯅꯨꯄꯤ
ꯎꯝ
ꯈꯂꯤ
ꯍꯧꯖꯤꯛꯇꯤ ꯀꯩꯁꯨ ꯀꯥꯏꯅꯗ꯭ꯔꯦꯗꯪ ꯅꯤꯐꯨꯗ ꯍꯣꯡꯒꯦꯔ ꯀꯌꯥꯗ ꯍꯣꯡꯒꯦꯅꯣ
ꯂꯣꯏꯔꯦ ꯆꯍꯤ ꯀꯨꯟꯃꯉꯥ ꯀꯨꯟꯇ꯭ꯔꯨꯛ ꯑꯩꯈꯣꯏ ꯍꯧꯖꯤꯛ ꯆꯞ ꯆꯥꯔ ꯏꯛ ꯐ꯭ꯔꯤꯖ ꯇꯧꯈ꯭ꯔ ꯂꯣꯏꯔꯦ ꯏꯁꯥ ꯂꯩꯔꯗꯤ
ꯎꯝ
ꯏꯪꯈ꯭ꯔꯤꯁ ꯑꯅꯤꯔ ꯑꯃꯔ ꯇꯧꯊꯣꯛꯀꯅꯤ ꯑꯗꯨ ꯂꯣꯏꯔꯅꯦ ꯂꯣꯏꯔꯅꯦ ꯁꯝ ꯁꯝ ꯄ꯭ꯔꯤꯌꯥꯡꯀꯥ ꯆ ꯄ꯭ꯔꯇꯣꯏꯇꯤꯟ ꯇꯧꯕ ꯌꯥꯕ ꯌꯥꯕ ꯌꯥꯝ ꯂꯩꯕ ꯑꯩꯗꯤ ꯊꯤꯔꯕꯅꯦ ꯕꯕꯤꯅꯥꯗ ꯂꯩ ꯍꯥꯏꯕ ꯀꯩꯅꯣ ꯁꯤꯖꯤꯗ ꯂꯩ ꯍꯥꯏꯕ ꯀꯩꯅꯣꯝꯗꯤ ꯂꯩ ꯍꯥꯏꯕꯅꯦ
ꯀꯩꯅꯣ ꯍꯥꯏꯖꯦ ꯑꯉꯥꯡ ꯀꯩꯅꯣ ꯇꯧꯕꯦꯔ ꯎꯝ ꯍꯧꯖꯤꯛꯇꯤ ꯆꯥꯎꯈꯠꯂꯦꯗ ꯄꯩꯁꯥꯕꯨ ꯂꯩꯔꯗꯤ ꯐꯅ ꯊꯥꯏꯅꯗꯕꯨ ꯅꯨꯄꯤꯅꯦ ꯍꯥꯏꯔꯒ ꯑꯗꯨꯏ ꯃꯇꯝꯗꯣ ꯍꯦꯟꯗꯣꯛꯄ ꯌꯥꯗꯦ ꯑꯗꯨ ꯇꯧꯕ ꯌꯥꯗꯦ ꯍꯥꯏꯕ ꯋꯥꯅꯦꯕ ꯐꯔꯦ ꯑꯩꯈꯣꯏ ꯑꯗꯨꯒꯤ ꯃꯇꯝꯗꯣ ꯍꯦꯟꯗꯣꯛꯄ ꯌꯥꯗ꯭ꯔꯦ ꯐꯔꯦꯕ ꯑꯩꯈꯣꯏ ꯅꯝꯐꯨꯗ ꯑꯉꯥꯡ ꯄꯣꯛꯅꯕꯅꯦꯅ ꯌꯨꯝ ꯄꯥꯜꯂꯒꯦꯕ ꯑꯗꯨꯝ ꯍꯥꯟꯅꯒꯤ ꯆꯠꯅꯕꯤ ꯃꯤꯅꯥꯏ ꯑꯣꯏꯕꯗꯧꯅ ꯑꯗꯨꯝ ꯆ ꯃꯤꯒꯤ ꯂꯨꯈꯥ ꯈꯔ ꯁꯦꯡ ꯃꯤꯅ ꯊꯤꯕꯣꯡ ꯄꯜꯂꯞ ꯈꯔ ꯉꯥꯡꯉ ꯑꯗꯨꯝ ꯂꯩꯔꯨ ꯇꯥꯝꯅꯦ ꯍꯥꯏꯕ
ꯃꯥꯅꯦ ꯍꯥꯏꯕ
ꯌꯨꯝꯗꯒꯤ ꯌꯨꯝꯗꯒꯤ ꯍꯦꯛ ꯄꯣꯛꯊꯣꯔꯛꯄꯥ ꯄꯘꯒꯤ ꯁꯦꯝꯃꯥꯛꯄ ꯇꯝꯍꯜꯂꯤ ꯃꯌꯥꯝꯁꯦ ꯌꯨꯝ ꯍꯦꯛ ꯄꯥꯟꯕꯗ ꯃꯁꯥꯒꯤ ꯃꯍꯩ ꯇꯝꯃꯨꯕꯁꯤꯡꯁꯦ ꯈꯔꯒ ꯌꯥꯝ ꯇꯥꯕ ꯏꯃꯨꯡꯗꯤ ꯑꯇꯥꯡꯕꯅꯦ ꯍꯥꯏꯕ ꯁꯄꯣꯔꯠ ꯇꯧꯕꯤꯕꯁꯦ ꯅꯨꯄꯤꯗ ꯑꯌꯥꯝꯕꯅꯅꯦ ꯌꯨꯝꯗ ꯄꯥꯜꯂꯗꯤ ꯊꯕꯛꯇꯨꯣꯛꯍꯥꯟꯕ ꯉꯥꯛꯇꯅꯦ ꯍꯥꯏꯕ
ꯑꯗꯨꯅꯦ ꯑꯗꯣ ꯑꯩꯈꯣꯏꯁꯦ ꯑꯩꯈꯣꯏꯁꯦ ꯍꯣꯏꯗꯤꯅꯦ ꯑꯁ ꯂꯥꯏꯕꯛ ꯌꯥꯝ ꯐꯩꯕ ꯏꯁ ꯀꯩꯗꯧꯕꯒꯤ ꯇꯣꯛꯇꯣꯏꯅꯣ ꯉ ꯑꯩꯈꯣꯏ ꯆꯦ ꯑꯣꯖꯥ ꯑꯣꯏꯁꯦ ꯇꯣꯛꯇꯦ ꯁ꯭ꯀꯨꯜ ꯆꯠꯂꯦ ꯃꯥ ꯍꯧꯖꯤꯛ ꯗꯦꯂꯤꯚꯔꯤ ꯇꯧꯔꯝꯗꯥꯏꯒꯤ ꯁꯨꯇꯤ ꯂꯧꯊꯣꯛ ꯑꯩꯈꯣꯏ ꯋꯥꯅꯦꯕ ꯑꯗꯨꯝ ꯃꯩꯇꯩꯗꯨꯁꯨ ꯌꯥꯝ ꯐꯩ ꯆꯠꯇꯦ
ꯄꯩꯁꯥꯒꯤ ꯈꯛ ꯅꯠꯇꯦ ꯍꯥꯏꯕ ꯄꯩꯁꯥꯒꯤ ꯈꯛ ꯅꯠꯇꯦ ꯃꯤ ꯑꯁꯦ ꯌꯨꯝꯗ ꯁꯨꯝ ꯂꯩꯁꯤꯟꯂꯒ ꯑꯩ ꯈꯤꯇꯪ ꯊꯣꯛꯑꯒ ꯃꯤ ꯄꯨꯜꯂꯨꯕꯗꯨꯒ ꯌꯥꯝ ꯈꯦꯠꯅꯩ ꯍꯥꯏꯕ ꯋꯥꯈꯜꯂꯣꯟꯁꯦ
ꯑꯗꯨꯗꯅꯦ ꯑꯩꯈꯣꯏ ꯀꯣꯆꯤꯡꯗꯁꯨ ꯑꯃ ꯏꯅꯝꯝꯕ ꯑꯃ ꯌꯥꯎꯔꯤꯌꯦ ꯏꯅꯃ ꯑꯗꯨꯝ ꯀꯧꯈ꯭ꯔꯕ ꯑꯩꯁꯨꯗ ꯏꯆꯦꯒ ꯀꯧ
ꯎꯝ
ꯃꯥꯏ ꯅꯨꯄꯥꯁꯤꯅ ꯂꯣꯡ ꯗꯤꯁꯇꯦꯟꯁꯇ ꯂꯩꯔꯦꯗꯅ
ꯎꯝ
ꯋꯥꯠꯂꯛꯄꯗꯣ ꯑꯗꯨꯗꯒꯤꯅꯦ ꯈꯪꯗꯦꯗ ꯍꯧꯖꯤꯛꯀꯥꯟꯗꯨꯗ ꯃꯅꯦꯝꯕꯛꯇꯨꯁꯨ ꯑꯐꯕ ꯑꯩꯈꯣꯏꯒꯤ ꯑꯩꯈꯣꯏꯒꯤ ꯀꯩꯅꯣ ꯇꯧꯕꯤꯗꯨꯣꯏꯅꯦꯕ ꯌꯥꯝ ꯌꯦꯡꯁꯤꯟꯕꯤ
ꯎꯝ
ꯇꯧꯕꯤꯗꯣ ꯃꯥꯅꯥ ꯌꯨꯝꯘꯥ ꯂꯩꯔꯕꯅꯤꯅꯥ ꯀꯩꯅꯣꯝ ꯇꯥꯁꯨ ꯊꯕꯛ ꯁꯨꯝ ꯇꯧꯅꯤꯡꯉꯦꯗꯅ ꯃꯁꯥꯗꯣ ꯌꯥꯝꯅ ꯊꯥ ꯑꯣꯏꯅꯁꯨꯌꯨꯝ ꯄꯥꯜꯂꯤ ꯆꯍꯤ ꯀꯨꯟꯊ꯭ꯔꯥꯁꯨ ꯈꯤꯇ ꯉꯥꯏꯔꯤꯦ ꯍꯥꯏꯌꯦꯕ ꯑꯗꯨꯑꯣꯏꯗꯤ ꯃꯥ ꯆꯍꯤ ꯌꯥꯝ ꯅꯧꯅ ꯃꯌꯨꯝ ꯄꯥꯜꯂꯛꯏꯕ ꯂꯩꯛ ꯀꯨꯟꯃꯉꯥ ꯀꯨꯟꯇꯔꯨꯛ ꯃꯆꯥꯗꯣ ꯆꯍꯤ ꯃꯔꯤꯔꯛ ꯃꯉꯥ ꯁꯨꯔꯦ ꯍꯥꯏ ꯇꯥꯔꯗꯤ ꯄꯨꯨꯔꯗꯅꯦ ꯅꯧꯅ ꯄꯥꯜꯂꯛꯇ꯭ꯔꯥ ꯃꯁꯛꯁꯨ ꯀꯌꯥꯝ ꯐꯖꯩ ꯈꯕ ꯑꯗꯨꯒ ꯀꯔꯤ ꯍꯥꯏꯅ ꯍꯧꯖꯤꯛ ꯑꯁ ꯍꯧꯖꯤꯛꯇꯅꯦ ꯅꯤꯡꯕ ꯀꯥꯏꯔꯛꯏ
ꯀꯩ ꯀꯣ ꯆꯤꯡꯅꯣꯧꯕ
ꯍꯣꯏ ꯀꯝꯄ꯭ꯌꯨꯇꯔꯒꯤ ꯀꯣꯆꯤꯡ ꯆꯠꯂꯦꯕ ꯑꯗꯩ ꯗꯤ ꯁꯤ ꯑꯦ ꯇꯧꯕ ꯂꯥꯛꯄ
ꯀ ꯑꯗꯨꯅꯤꯀꯥꯟ ꯑꯗꯨꯅ ꯌꯨꯝ ꯄꯥꯟꯗ ꯅꯨꯄꯥꯁꯦ ꯑꯗꯨꯝ ꯇꯟꯁꯤꯜꯂꯛꯄꯗꯣ ꯍꯥꯏꯗꯤ ꯑꯩꯕꯨ ꯁꯤ ꯇꯧꯔꯦ ꯑꯩꯅ ꯇꯧꯅꯤꯡꯉꯤꯕ ꯇꯧꯔꯤ ꯊꯕꯛꯁꯤꯒ ꯑꯩꯅ ꯄꯥꯗꯣꯔꯦ ꯀꯩꯗꯧꯅꯤꯅ ꯈꯟꯗꯣꯔꯛꯄꯗꯣ ꯍꯥꯏꯗꯤ ꯊꯥꯖꯕ ꯋꯥꯠꯂꯛꯄꯗꯣ ꯇꯧꯋꯦ ꯍꯥꯏꯕ
ꯑꯩ ꯌꯨꯝ ꯄꯥꯝꯕꯩ ꯑꯁꯥꯕꯁꯨ ꯂꯩꯇꯦ ꯍꯣꯏ ꯑꯩꯒꯤꯅ ꯑꯃꯨꯛ ꯀꯟꯗꯤꯁꯟ ꯑꯃꯃꯨꯛ ꯂꯩꯔꯦꯀꯣ ꯑꯗ ꯑꯃ ꯍꯒꯦ ꯑꯃ ꯍꯒꯦ ꯑꯗꯨꯣ ꯌꯨꯝꯗ ꯁꯦꯡꯅ ꯅꯨꯄꯥ ꯑꯣꯏꯒꯦꯔꯥ ꯅꯨꯄꯤ ꯑꯣꯏꯒꯦꯔꯥ ꯌꯨꯝ ꯄꯥꯜꯂꯣ ꯍꯥꯏꯄ ꯃꯇꯝꯗ ꯑꯩ ꯌꯨꯝꯗꯤ ꯄꯥꯅꯤꯡꯗꯦꯕ ꯐꯅꯝ ꯃꯥ ꯐꯅ ꯑꯩꯅ ꯆꯠꯀꯦ ꯀꯦꯔꯥ ꯆꯠ ꯆꯠ ꯍꯥꯞꯄꯒ ꯇꯣꯛꯈ꯭ꯔꯣ ꯏꯟ ꯀꯦꯁ ꯅꯨꯄꯤꯒ ꯊꯦꯡꯅꯔꯦ ꯍꯜꯂꯁꯦꯕ ꯃꯥꯗꯨꯅ ꯑꯩ ꯅꯥꯛꯇ ꯂꯥꯛꯑꯦ ꯍꯥꯏꯔꯛꯦ ꯈꯜꯂꯁꯦꯕ ꯑꯗꯨ ꯑꯣꯏꯔꯕ ꯑꯩ ꯄꯥꯜꯂꯣ ꯍꯥꯏꯕ ꯍꯥꯏꯗꯤ ꯌꯥꯝ ꯇꯟꯖꯩ ꯍꯥꯏꯕ
ꯎꯝ ꯑꯗꯨꯅꯦ ꯈꯜꯂꯤꯁꯦ ꯑꯗꯨꯅꯅꯦ ꯃꯤ ꯍꯥꯏꯗꯤ ꯅꯨꯄꯤ ꯅꯨꯄꯥ ꯑꯣꯏꯔ ꯍꯥꯏꯗꯤ ꯅꯨꯄꯤ ꯑꯣꯏ ꯅꯤꯅ ꯃꯤ ꯑꯁꯦ ꯃꯤ ꯆꯤꯟꯗꯤ ꯃꯦꯟꯂꯝꯃꯦ ꯍꯥꯏꯅꯩꯗꯅ ꯍꯥꯟꯅ ꯊꯣꯛꯏ ꯆꯠꯂꯤ ꯑꯗꯨꯝ ꯅꯪ ꯄꯣꯠꯇ ꯇꯧꯈꯤꯔꯣꯏꯗ꯭ꯔꯥꯅꯦ ꯑꯗꯨꯗꯨꯁꯨ ꯍꯥꯏꯔꯛꯄ ꯃꯌꯥꯝ ꯂꯩꯕ ꯑꯗꯣ ꯍꯥꯟꯅꯗꯤ ꯌꯥꯝ ꯈꯜꯂꯝꯃꯦ ꯍꯧꯖꯤꯛꯇꯤ ꯀꯩꯁꯨ ꯈꯟꯗ꯭ꯔꯦ ꯑꯗꯨꯃꯥꯏꯅ ꯃꯌꯥꯝꯅ ꯐꯅ ꯍꯥꯏꯔꯁꯨ
ꯀꯦꯠꯇ ꯔꯝꯕ ꯃꯗꯨꯃ ꯂ ꯆꯀ ꯍꯧꯖꯤꯛꯀꯥꯟꯁꯦ ꯀꯩꯅꯣꯝꯃ ꯏꯇꯧ ꯇꯧꯔꯤ ꯇꯣꯛꯁꯤꯛ ꯌꯥꯝ ꯎꯔꯦ ꯍꯥꯏꯕ ꯂꯥꯏꯔꯤꯛ ꯍꯩꯕ ꯃꯤꯁꯤꯅꯦ ꯀꯩꯅꯣꯝꯃ ꯇꯧꯔꯦ ꯍꯥꯏꯕ
ꯑꯗꯩꯗꯤ ꯃꯤꯅ ꯈꯤꯇꯪ ꯐꯔꯛ
ꯔꯛꯀꯦꯅ ꯍꯧꯒꯠꯂꯛꯄꯗꯅꯦ ꯏꯊꯅꯕ ꯆꯤꯡꯊꯅꯕ ꯃꯤꯁꯨ ꯌꯥꯝꯃꯦ ꯑꯗꯨꯅ ꯍꯥꯏ ꯖ ꯁꯪꯅꯤꯖ